ꯌꯦꯉ
ꯍꯜꯂꯣ
ꯑꯥ ꯍꯕ꯭ꯔꯣ
ꯑ ꯍꯒꯇꯔꯤ ꯏꯕ꯭ꯔꯣ ꯇꯣꯝ ꯏꯕ꯭ꯔꯣ
ꯑꯗꯨ
ꯍꯧꯒꯄ ꯍꯧꯒꯄ ꯃꯛꯦꯒ
ꯎꯝ
ꯁꯕꯤ ꯅꯨꯛ ꯊꯦꯡꯅ ꯍꯧꯒꯠꯄ꯭ꯔꯣꯅꯦ
ꯑꯗꯨꯝ ꯇꯥꯎꯋꯦꯅ ꯑꯩꯩꯁ ꯃꯁꯤꯡꯁꯨꯣ
ꯁꯤ ꯊꯒꯅꯦꯕ
ꯍꯧꯖꯤꯛꯇꯛꯇꯤ ꯍꯧꯖꯤꯛꯇꯤ ꯊꯦꯡꯗ ꯍ
ꯗ
ꯑꯥ
ꯊꯦꯡ ꯔꯦꯗ ꯍꯒꯠꯄ
ꯊꯦꯡꯗꯦ ꯊꯦꯡꯗꯦ
ꯑꯃꯨꯛ ꯅꯨꯃꯤꯠ ꯇꯥꯒꯗꯧꯔꯦ
ꯎꯝꯔꯦ ꯈ ꯈꯇꯅꯦ ꯍ ꯑ ꯍꯧꯖꯤꯛꯇ ꯊꯦꯡꯗ ꯆꯞ ꯁꯥꯏꯁꯦ
ꯑ ꯆꯥꯛ ꯆꯥꯔꯤꯑꯕ
ꯑ ꯑꯩꯅ ꯍꯥꯏꯕꯗꯤꯀꯣ ꯍꯧꯒꯠꯄꯗꯣ ꯑꯩꯅ ꯍꯧꯖꯤꯛ ꯍꯧꯒꯠꯄꯗꯣ ꯆ
ꯍꯥꯎ ꯅꯪꯅ ꯍꯧꯒꯠꯄ ꯃꯇꯝꯗ ꯍꯧꯒꯠꯄꯅꯦꯕꯀꯣ
ꯍꯣꯏ
ꯊꯦꯡ
ꯅꯪꯒꯤ ꯅꯦꯠꯋꯛꯅꯔ ꯑꯩꯒꯤ ꯅꯦꯋꯛꯅꯔ ꯈꯪꯗꯦ ꯅꯨꯡꯉꯥꯏꯇꯦ
ꯃꯤꯒꯤ ꯅꯦꯋꯥꯛꯅ ꯑꫭꯏꯔꯝꯅꯦ ꯗꯨꯗꯤ
ꯑꯩꯒꯤ ꯅꯦꯋꯥꯛꯇꯤ ꯅꯨꯉꯥꯏꯕꯅꯦ ꯅꯪꯒꯤ ꯅꯦꯋꯥꯛꯅ ꯑꯣꯔꯛꯒꯅꯤ
ꯃꯤ ꯃꯤꯒꯤ ꯑꯣꯏꯔꯕꯅꯦꯕ ꯑꯩꯈꯣꯏ ꯅꯤꯒꯤ ꯅꯠꯇꯦꯕ
ꯍꯣꯏ ꯍꯣꯏ ꯃꯤꯒꯤ ꯑꯣꯏꯔꯝꯒꯅꯤ
ꯈꯣꯏꯅꯤꯗꯤ ꯐꯖꯅ ꯋꯥꯔꯤ ꯁꯥꯔꯒ ꯂꯩ ꯃꯤꯒꯤ ꯑꯣꯏꯔꯝꯅꯦ
ꯍꯣꯏ ꯖꯦꯜꯁ ꯀꯥꯕꯒꯤꯔ ꯈꯪꯗ ꯃꯥꯗꫭ ꯖꯦꯚꯦꯁ ꯖꯦꯂꯤꯌꯥꯁꯀꯥꯕꯒꯤꯔ ꯈꯪꯗꯦ
ꯀꯗꯣꯔꯤꯅꯣ ꯅꯪꯗꯤ
ꯑꯩꯗꯤ ꯊꯕꯛ ꯃꯐꯝꯗ ꯂꯥꯛꯑꯒ ꯊꯕꯛ ꯂꯩꯇꯕꯒꯤ ꯑꯩ
ꯑꫭ
ꯇꯧꯔꯒꯦꯅ ꯒ꯭ꯔꯨꯞꯇ ꯇꯧꯕꯅꯤꯅ
ꯑꯥ ꯑꯗꯨꯃꯥꯏꯅ ꯍꯥꯏꯩꯅꯧꯅꯦ ꯅꯨꯡꯉꯥꯏꯇꯦ ꯎꯝ ꯑꯗꯨꯝ ꯂꯩꯗꯣꯏꯔ
ꯊꯕꯛ ꯃꯐꯝꯗꯅꯤꯗ ꯊꯕꯛ ꯇꯧꯕꯅꯤꯅ ꯊꯕꯛ ꯃꯐꯝꯗ ꯆꯠꯄ ꯇꯥꯔꯦꯍꯦ
ꯅꯨꯡꯉꯥꯏꯅ ꯅꯣꯏꯗꯤ ꯊꯕꯛ ꯇꯧꯔꯒ
ꯑꯁ ꯅꯪꯗꯤ ꯇꯧꯗꯕ꯭ꯔꯣꯅꯦ
ꯍꯣꯏ ꯑꯩꯗꯤ ꯇꯧꯗꯦ ꯊꯕꯛ ꯑꯗꯨꯝ ꯂꯩꯕꯅꯦ ꯑꯩꯗꯤ
ꯅꯪꯅ ꯍꯦꯟꯅ ꯅꯨꯡꯉꯥꯏꯅ
ꯑꯁ ꯑꯗꯨꯝ ꯂꯩꯃꯟꯕꯒꯤ ꯋꯥꯔꯦ ꯊꯕꯛ ꯊꯕꯛ ꯌꯥꯝ ꯇꯥꯎꯅꯤꯡꯈ꯭ꯔꯦ ꯑꯩꯗꯤ
ꯑꯗꯨꯝ ꯂꯩꯃꯟꯕꯒꯤ ꯈꯣꯡ ꯅꯥꯈ꯭ꯔꯦꯕ
ꯑ ꯈꫭꯡꯅꯥꯈ꯭ꯔꯦ ꯃꯤꯠꯁꯨꯨ ꯅꯥꯕ ꯍꯧꯔꯦ
ꯑꯃꯨꯛꯀ ꯍꯜꯂꯨꯕꯤ ꯑꯣꯏꯒꯗꯧꯔꯦꯅ
ꯍꫭꯏ ꯂꯩꯁꯥꯕꯤ ꯂꯩꯁꯥꯕꯤ ꯑꯔꯤꯕꯤ
ꯑꯗꯨꯝ ꯂꯩꯔꯦꯗꯤ
ꯑꯗ ꯊꯕ ꯊꯕꯛ ꯈꯔ ꯈꯔꯗꯤ ꯇꯧꯋꫭꯅ
ꯊꯕꯛ ꯂꯩꯇꯕꯤꯒꯤꯅꯦ
ꯆꯦꯟ ꯆꯣꯡꯕ
ꯍꯧꯖꯤꯛꯁꯨ ꯇꯧꯅꯤꯡꯅꯒꯂꯏꯅꯦ
ꯑꯁ ꯊꯦꯡꯅ ꯊꯦꯡꯄ ꯍꯧꯒꯠꯂꯒ ꯍꯧꯖꯤꯛꯁꯨ ꯇꯧꯅꯤꯡꯉꯒ ꯂꯩꯕꯅꯤ ꯀꯥꯏꯅ
ꯊꯤꯕꯅꯦ ꯂ ꯂꯩꯇꯦꯕ ꯊꯕꯥꯥꯛꯇ
ꯑꯣ
ꯑꯦ ꯀ ꯊꯅꯦ
ꯈꯣꯡ ꯆꯣꯠꯂꯗꯤ ꯆꯤꯟꯁꯨ ꯆꯣꯠꯂꯦ ꯍꯥꯏꯕꯗꯣ ꯈꯪꯗ꯭ꯔꯣ
ꯑꯗ ꯉꯁꯤ ꯅ ꯑꯍꯥꯟꯕꯅꯦ ꯇꯥꯕ
ꯑꯟꯑꯣꯗꯤꯕꯜ ꯂꯦꯡꯗꯕꯤꯗ ꯌꯨꯝꯗ ꯂꯩ ꯏꯔꯒ ꯇꯧꯔ ꯑꯗꯨ ꯏꯗꯥꯗꯒꯤ ꯏ ꯊꯕꯛ ꯐꯪꯒꯅꯤ
ꯑꯦꯍꯍꯍ
ꯊꯕꯥꯛ ꯊꯕꯥꯛ
ꯑꯦ ꯅꯠꯇꯦ ꯑꯩ ꯊꯕꯛ ꯊꯤꯔꯦꯀꯣꯏ ꯆꯠꯄꯅ ꯑꯉꯥꯎꯕꯤ ꯇꯥꯏꯞꯇ ꯗꯣ ꯐꯪꯗꯦ ꯃꯤꯅꯀꯣ ꯅꯪꯗꯤ ꯊꯕꯛ ꯇꯧꯒꯅꯨ ꯌꯨꯝꯗ ꯑꯗꯨꯝ ꯂꯩꯌꯣꯅ ꯍꯥꯏꯕꯤꯕꯒꯦ ꯑꯗꯨꯝ
ꯑꯟꯑꯣꯗꯤꯕꯜ ꯌꯥꯝ ꯌꯥꯝ ꯌꯥꯝ ꯌꯥꯝ ꯐꯕ ꯋꯥꯅꯤꯅ ꯑꯗꯨꯗꯤ ꯊꯕꯛ
ꯑ ꯄꯥꯅꯤ ꯑꯗꯨ ꯑꯣꯏꯔꯁꯨ ꯑꯩꯗꯤ ꯄꯥꯝꯗꯦꯕ ꯑꯗꯨꯃꯥꯏꯅ ꯇꯧꯕꯗ
ꯅꯪꯅ ꯄꯥꯝꯗ꯭ꯉꯩꯗ ꯇꯧꯕꯅꯨ ꯍꯥꯏꯕꯒꯤ ꯅꯪꯅꯁꯨ ꯇꯧꯗꯕꯀꯣ
ꯍ
ꯑꯍꯍꯍꯍ
ꯃꯣꯏꯅ ꯊꯤꯡꯕꯒꯤ ꯑꯩꯗꯤ ꯐꯪꯉꯤꯗꯅ ꯇꯥꯅꯤꯡꯂꯁꯨ ꯑꯣ ꯃꯤꯅ ꯃꯤꯅ ꯊꯕꯛ ꯇꯕꯥꯗꯨ ꯌꯦꯂꯒꯗꯨꯝ ꯇꯈ
ꯃꯇꯝ ꯃꯇꯝ ꯂꯥꯛꯀꯅꯤꯗ ꯍꯧꯖꯤꯛꯇꯤ ꯔꯥꯅꯤꯒꯨꯝꯅ ꯂꯩꯌꯣꯗ
ꯑꯦꯍꯦꯍꯦ
ꯃꯇꯝꯗ ꯃꯇꯝꯗ ꯄꯨꯔꯥ ꯃ ꯇꯝꯅ ꯄꯨꯔ ꯀꯅꯤ
ꯑ ꯑꯝ
ꯎ
ꯑꯩꯅ ꯑꯩꯅ ꯑꯣꯏꯒꯗꯕ ꯃꯤ ꯃꯤꯗꯨꯅ ꯍꯦꯟꯅ ꯊꯨꯅ ꯇꯧ ꯇꯧꯔꯗꯤ ꯀꯃꯥꯏꯅ ꯇꯧꯍꯧꯗꯣꯏꯕ
ꯑꯟꯑꯣꯗꯤꯕꯜ ꯑꯟꯑꯣꯗꯤꯕꯜ ꯍꯧꯖꯤꯛ ꯍꯧꯖꯤꯛ ꯐꯥꯎ ꯍꯤꯞꯂꯤꯗꯨꯗꯤ ꯅꯨꯡꯉꯥꯏꯍꯦ
ꯇꯔ ꯇꯧꯕꯅ ꯑ ꯑꯩꯉꯣꯟꯗ ꯇꯧꯑꯣꯅ ꯑꯟꯑꯣꯗꯤꯕꯜ
ꯑꯟꯑꯣꯗꯤꯕꯜ
ꯍꯟꯗꯔꯥ ꯅꯠꯇ꯭ꯔꯒ ꯃꯄꯥꯜꯂꯝꯗꯔꯥ ꯅꯪꯒꯤ
ꯃꯄꯥꯟ ꯂꯝꯗ ꯂꯩꯒꯦ
ꯑꯗꯨꯗꯤ ꯑꯦ ꯅꯨꯡꯉꯥꯏꯔꯝꯒꯅꯤ
ꯅꯨꯡꯉꯥꯏꯇꯦ ꯀꯗꯥꯏꯗ ꯅꯨꯡꯉꯥꯏꯅꯤ ꯏꯝꯐꯜ ꯑꯗ ꯂꯩꯌꯣ
ꯑ ꯅꯨꯡꯉꯥꯏꯅ ꯏꯁꯥꯅ ꯊꯕꯛ ꯇꯧꯔꯒ ꯆꯥꯅ ꯄꯩꯁꯥ
ꯂꯥꯛꯄꯗꯣ ꯑꯗꯨꯅ ꯐꯠꯇ꯭ꯔꯣ ꯅꯨꯡꯉꯥꯏꯇ꯭ꯔꯣ
ꯃꯤꯅ ꯃꯤꯅ ꯅꯨꯡꯉꯥꯏꯒꯅꯤ ꯍꯥꯏꯅ ꯈꯟꯕ ꯋꯥꯅꯤ
ꯎꯝꯁꯦꯡꯕꯗ ꯇꯧꯔꯗꯤ
ꯑꯁꯦꯡꯕꯗꯗꯤ ꯁꯤꯗ ꯍꯨꯃꯥꯡ ꯊꯣꯛ ꯊꯣꯛꯂꯒ ꯇꯧꯔꯒ ꯂꯩꯅꯤ
ꯅꯪ ꯁꯥ ꯁꯥꯗ꯭ꯔꯣ ꯑꯉꯗꯤ ꯑꯗꯨꯗꯤ
ꯅꯨꯡꯁꯥꯕꯨꯗꯤ ꯍꯥꯏꯔꯨꯅꯨꯗ ꯃꯔꯀꯨꯔꯤꯗ ꯂꯩꯕꯒ ꯆꯞ ꯃꯥꯟꯅꯕꯅꯦ
ꯎꯝ
ꯌꯨꯝ ꯌꯨꯝ ꯃꯅꯨꯡꯅ ꯂꯩꯕ ꯌꯨꯝ ꯌꯨꯝ ꯃꯅꯨꯡꯗ ꯂꯩꯕ ꯐꯥꯎꯗꯨ ꯎꯃꯥꯡ ꯊꯣꯛꯂꯤ ꯑꯗꯨꯕꯨ
ꯍꯝ ꯌꯦꯟ ꯍꯥꯞꯇ꯭ꯔꯣ
ꯐꯦꯟꯗꯨꯗꯤ ꯍꯥꯞꯄꯦꯗ ꯑꯗꯨꯕꯨ ꯁꯥꯃꯟꯕꯒꯤ ꯐꯦꯟꯒꯤ ꯃꯋꯥ ꯂꯧꯗ꯭ꯔꯦꯕ
ꯑꯗꯨ ꯑꯣꯏꯔꯒꯦ ꯑꯦꯁꯤ ꯍꯥꯞꯄꯅ
ꯎꯝ ꯑꯦꯁꯤ ꯑꯦꯁꯤꯒꯤ ꯄꯩꯁꯥ ꯀꯅꯥꯅ ꯄꯤꯒꯅꯤ
ꯉꯥꯡ ꯊꯕ ꯉꯥꯡ ꯊꯕꯧ ꯇꯧꯔꯤꯁꯤꯗꯤ
ꯀꯗꯥ ꯊꯕꯛ ꯇꯧꯕ ꯁꯤ ꯀꯥꯏ
ꯑ ꯑ ꯃ ꯑꯗꯨ ꯇ ꯎꯝ
ꯑꯁꯤꯒꯤꯒꯤ ꯃꯃꯜ ꯐꯥꯎ ꯁꯨꯗꯕ ꯊꯕꯛꯇꯕꯨ
ꯊ ꯅꯊꯟꯇꯔ ꯍꯂꯏꯕꯨꯗ
ꯅꯠꯇꯦꯗ ꯏꯊꯟꯇ ꯅꯠꯇꯦꯗ ꯃꯤ ꯃꯌꯥꯝ ꯂꯩꯔꯦ
ꯑꯣꯏꯔꯗꯤ ꯈꯤꯇꯪ ꯈꯤꯇꯪ ꯃꯤ ꯄꯩꯁꯥ ꯑꯗꯨꯝ ꯄꯨꯊꯣꯔꯒ ꯂꯩꯕ ꯌꯥꯏꯅ
ꯀꯅꯥꯅ ꯕꯤꯜ ꯄꯤꯒꯅꯤ
ꯅꯣꯏ ꯅꯣꯏ ꯅꯣꯏꯅ ꯂꯩꯃꯤꯟꯅꯕ ꯃꯤꯁꯤꯡꯒ ꯄꯨꯊꯣꯔꯒ ꯑꯥꯎꯚꯏꯂ
ꯊꯥꯏꯔꯤ
ꯑꯗꯨ ꯑꯗꯨꯝ ꯋꯥ ꯑꯗꯨ ꯑꯗꯨꯝ ꯋꯥꯗꯏ ꯁꯔꯇ
ꯃꯥꯅ ꯋꯥꯔꯁꯨ ꯈꯥꯡꯕ ꯇꯥꯔꯦꯅ ꯀꯩꯇꯧꯅꯤ
ꯋꯥꯣ ꯃꯥꯥꯏ ꯋꯥ ꯑꯗꯨ
ꯑꯁ ꯎꯝ ꯅꯪ ꯅꯪ ꯌꯨꯝꯗ ꯂꯩꯕꯅꯦꯕ
ꯑꯩ ꯌꯨꯝꯗ ꯂꯩꯇꯦ ꯃꯁꯇꯔꯗ ꯂꯩꯕꯅꯦ ꯑꯩꯗꯤ
ꯑꯣ ꯍꯣꯁꯇꯦꯜ ꯍꯣꯁꯇꯦꯜꯗ ꯁ꯭ꯀꯨꯜ ꯀꯥꯔꯤꯕ
ꯗ ꯎꯥꯎ
ꯎꯝ ꯅꯪꯒꯤ ꯅꯦꯛꯋꯥꯛꯁꯦ ꯅꯨꯡꯉꯥꯏꯗꯕ ꯃꯥꯜꯂꯦꯗ
ꯅꯨꯡꯉꯥꯏꯌꯦꯦ ꯅꯨꯡꯉꯥꯏꯌꯦꯦ
ꯄꯨꯂꯤꯁ ꯀꯥꯕꯗꯤ ꯅꯨꯡꯉꯥꯏꯔꯕꯅꯤꯅ
ꯂꯁ ꯇꯥꯗꯦ ꯍꯥꯏꯕ
ꯑꯗꯨꯗꯤ
ꯂꯁꯨ ꯀꯥꯗꯦ ꯁꯀꯨꯜ ꯁ꯭ꯀꯨꯜꯁꯨ ꯀꯥꯗꯦ ꯑꯗꯨꯝ ꯍꯣꯁꯇꯦꯜꯗ ꯑꯗꯨꯝ ꯂꯩꯕꯅꯦ
ꯑꯣꯖꯥꯒꯨꯝꯕ ꯇꯧꯕ꯭ꯔꯣ
ꯑ ꯍꯣꯏ ꯑꯣꯖꯥꯒꯨꯝꯕꯗꯤ ꯂꯥꯏꯅ ꯍꯣꯁꯇꯦꯜꯗ ꯐꯔꯤ
ꯇꯧꯔꯤꯕ꯭ꯔꯣ ꯍꯥꯏꯕꯅꯦ
ꯅꯠꯇꯦ ꯅꯠꯇꯦ ꯇꯧꯗꯦ
ꯅꯪ ꯑꯣꯖꯥ ꯑꯣꯏꯔꯗꯤ ꯑꯩꯁꯨ ꯁꯥꯇ꯭ꯔ ꯑꯣꯏꯅꯤꯡꯕ
ꯎꯝ ꯌꯥ ꯎꯝ ꯂꯩꯔꯤꯗꯤ ꯅ ꯅꯨꯡꯇꯤꯒꯤ ꯑꯩꯈ ꯑꯗꯨꯝ ꯀꯔꯤ ꯍꯥꯏꯁꯤꯔꯥ ꯑꯗꯨꯝ ꯆꯩ ꯆꯪꯉꯒ ꯂꯩꯒꯅꯤꯅ
ꯎ ꯎ ꯆꯩ ꯆꯩ ꯄꯤꯅꯤꯡꯉꯔꯣꯏꯗ ꯅꯪ ꯑꯩ ꯂꯩꯗꯤ
ꯑꯦ ꯑꯩ ꯈꯣꯏꯠ ꯈꯣꯏꯠ ꯎ ꯍꯥꯒꯠꯆꯕꯅ ꯂꯩꯔꯦ ꯃꯤꯕꯨ ꯊꯥꯅꯤꯡꯕꯒꯤ
ꯑ ꯨ ꯅꯈꯨꯠꯇꯣ ꯌꯥꯝꯃꯒ ꯆꯥꯈ꯭ꯔꯦꯕꯀꯣ
ꯑ
ꯑꯌꯥ ꯍꯥ
ꯎ
ꯅꯨꯗꯤ ꯍꯦꯟꯃꯟꯗ꯭ꯔꯣ
ꯃꯟꯗꯦ
ꯑꯗꯤ ꯃꯤ ꯁꯩ ꯄꯤ ꯍꯠꯇ ꯏꯔꯒ ꯌꯥꯔꯤ ꯀꯅꯥꯗ ꯂꯥꯛꯀꯅꯤ
ꯑꯗꯨꯝ ꯂꯥꯛꯄ ꯃꯤꯁꯨ ꯌꯥꯎꯔꯝꯒꯅꯤ
ꯑꯗꯨꯝ ꯆꯥꯅꯤꯡꯕ ꯃꯤꯁꯨ ꯂꯩꯔꯝꯅꯤ ꯍꯥꯏꯅ
ꯑ
ꯅꯣꯏꯒꯨꯝꯕ ꯅꯪꯁꯨ ꯆꯥꯅꯤꯡꯂꯒ ꯂꯩꯕ ꯅꯠꯇ꯭ꯔꯣ
ꯀꯅꯥꯅ ꯆꯍꯤ ꯆꯥꯅꯤꯡꯕ ꯂꯩꯔꯅꯤ
ꯑꯩꯗꯤ ꯆꯦ ꯆ ꯆ ꯆꯥꯅꯤꯡꯉꯦ ꯅꯨꯡ ꯍꯥꯏꯕꯗꯤ ꯎꯥꯏꯁꯤ
ꯄꯤꯁꯥꯕꯤ ꯄꯩꯁꯥ ꯄꯤꯒꯅꯤ ꯐꯨꯕ ꯍꯥꯏꯗꯤ ꯑꯗꯨꯝ ꯌꯥꯅꯤꯕ
ꯑꯥꯏ ꯌꯥꯅꯤ ꯑꯗꯨ ꯑꯣꯏꯔꯁꯨ ꯄꯩꯁꯥꯗ ꯌꯥꯟ ꯑꯗꯨꯗꯤ ꯇꯦ
ꯑꯩ ꯑꯩ ꯑꯣꯏꯅ ꯂꯥꯛꯀꯦ ꯑꯗꯨꯗꯤ
ꯑ ꯇ ꯏꯩꯅ ꯐꯨꯕꯗꯤ ꯄꯥꯗ
ꯑ
ꯑꯉꯥꯡ ꯑꯣꯏꯅ ꯑꯉꯥꯡꯁꯤꯡꯅ ꯄꯨꯕꯗꯤ ꯌꯥꯏ
ꯑꯉꯥꯡ ꯑꯉꯥꯡꯁꯤꯡꯅ ꯄꯨꯕꯗꯤ ꯌꯥꯏꯑꯕ